ꯇꯥꯕ꯭ꯔꯣ
ꯍꯣꯏ ꯇꯥꯏꯌꯦ ꯇꯥꯔꯕ꯭ꯔꯥ
ꯇꯥꯢꯌꯦ ꯇꯥꯏꯌꯦ ꯀꯩ ꯢꯟꯁꯥꯡ ꯆꯥꯔꯕꯣ
ꯑ ꯑꯩꯈꯣꯏꯗꯣꯕꯣ ꯉꯁꯥꯏ ꯑꯁꯤ ꯏꯄꯨ ꯑꯃ ꯂꯥꯛꯑꯦꯕ ꯑꯗꯨꯅ ꯃꯁꯔꯨꯝ ꯈꯔ ꯄꯤꯔꯝꯕ ꯑꯗꯨ ꯆꯥꯏ ꯃꯦꯠꯂꯥꯒ
ꯑꯁ ꯃꯁꯔꯨꯝꯗꯤ ꯍꯥꯎꯕꯅꯤꯅꯦ ꯑꯁ ꯃꯁꯔꯨꯝ ꯑꯩꯅ ꯉꯁꯥꯏ ꯉꯁꯥꯏ ꯍꯥꯡꯍꯧꯕꯒꯤ ꯂꯥꯛꯄ ꯃꯥꯂꯤꯀꯣ
ꯍꯣꯏ ꯍꯣꯢ ꯃꯥꯟꯂꯦ
ꯂꯥꯏꯗꯤ ꯂꯩꯗꯤ ꯂꯩꯥꯕꯖꯥꯠꯅꯦ
ꯍꯣꯢ ꯅꯪꯗꯤ ꯀꯩ ꯍꯤꯟꯖꯥꯡ ꯆꯥꯕ꯭ꯔꯣ
ꯑꯁ ꯑꯗꯤ ꯀꯩꯅꯣ ꯆꯥꯢꯗ ꯑꯂꯨꯒ ꯗꯥꯜꯒ
ꯑꯩꯈꯣꯏꯁꯨ ꯆꯥꯛꯆꯥꯥ ꯇꯣꯛꯄꯗ ꯉꯥꯏꯔꯤ
ꯍꯪ ꯀꯝꯗꯗꯤ ꯍꯥ
ꯇꯧꯔꯒ ꯅꯦꯠ ꯅꯨꯡꯉꯥꯏꯇꯕ
ꯑꯩꯈꯣꯏꯗꯤ ꯍꯤꯞꯔꯒ ꯂꯩꯔꯦ ꯅꯣꯏꯗꯤ ꯍꯧꯖꯤꯛ ꯇ ꯇꯣꯛꯄ꯭ꯔꯣ ꯆꯥꯛ ꯑꯩ ꯉꯁꯥꯏ ꯃꯁꯔꯨꯝ ꯔꯨꯝ ꯍꯥꯡꯕꯤꯔꯒ ꯂꯥꯛꯑꯦꯅꯦ ꯅꯣꯏꯗꯤ ꯌꯥꯝ ꯗꯥꯎ ꯌꯥꯢꯅꯦ
ꯍꯣꯏ ꯌꯥꯏ ꯗꯥꯎꯁꯦ ꯈꯔ ꯑꯥ ꯏꯄꯨ ꯑꯃꯈꯣꯏꯒ ꯀꯣ ꯌꯦꯟ ꯌꯦꯟꯅꯋꯣ ꯍꯥꯏꯅ ꯀꯣ ꯏ ꯏꯆꯦꯒꯤ ꯃꯄꯥꯥꯅ ꯄꯤꯔꯛꯄ ꯑꯗꯨꯒꯤ ꯎꯝ
ꯗꯦꯝ ꯐꯔꯦꯅꯦ
ꯍꯥ
ꯑꯩꯈꯣꯏꯁꯨ ꯆꯥꯅꯤꯛꯉꯦ ꯎꯄꯥꯏ ꯂꯩꯇꯦ ꯂꯥꯛꯄꯅꯤꯅ
ꯈꯔ ꯌꯥꯝ ꯄꯨꯔꯛꯑꯗꯤꯀꯣ ꯍꯥꯏꯖꯤꯟꯅꯔꯅꯨ ꯉꯁꯥꯏꯗ ꯈꯤꯖꯤꯛꯈꯛ ꯄꯨꯔꯛꯈ꯭ꯔꯕꯒꯤ ꯍꯌꯦꯡ ꯑꯃꯨꯛ ꯌꯥꯝ ꯄꯨꯔꯛꯑꯗꯤ ꯍꯥꯏꯔꯛꯀꯦ ꯑꯩ
ꯑꯣ ꯑꯣ ꯍꯥꯏꯔꯛꯑꯣ ꯍꯥꯏꯔꯛꯑꯣ
ꯀꯥꯅ ꯀꯥꯅ ꯂꯩꯕ꯭ꯔꯣ ꯍꯧꯖꯤꯛꯇꯤ
ꯍꯧꯖꯤꯛꯔꯣ ꯑꯁ ꯃ ꯈꯥ ꯇꯅ ꯏꯅꯥꯎꯅꯨꯄꯥꯒꯤ ꯏꯆꯦ ꯂꯩꯌꯦ ꯀꯟꯅ ꯏꯅꯥꯎ ꯅꯨꯨꯄꯥ ꯍꯧꯖꯤꯛ ꯏꯁꯩ ꯁꯛꯂꯒ ꯂꯩꯌꯦ ꯑꯩꯅ ꯁꯤꯗ ꯅꯦꯠ ꯅꯨꯡꯉꯥꯏꯐꯝ ꯊꯤꯡꯔꯤꯕ ꯃꯊꯛꯁꯤꯗ
ꯏꯁꯩ ꯁꯛꯄ ꯃꯤꯁꯨ ꯂꯩꯕ ꯌꯥꯝ ꯐꯩꯅꯦ ꯅꯣꯏ
ꯑ ꯐꯩꯌꯦ ꯐꯩꯌꯦ ꯑꯈꯣꯢꯗꯤ ꯑꯗꯨꯝ ꯄꯩꯁꯦ ꯁꯛꯀꯠꯂꯦꯕ ꯀꯪꯅꯣꯃ ꯁꯥꯟꯅꯔꯒ ꯑꯗꯨꯝ
ꯅꯨꯡꯉꯥꯏꯅꯦ ꯕꯣꯔ ꯌꯦꯡꯅꯤꯡꯉꯥꯏ ꯂꯩꯕ꯭ꯔꯣ ꯅꯣꯏꯗꯤ
ꯎꯝ ꯉꯁꯤ ꯕꯣꯜ ꯂꯩꯇꯦ ꯍꯌꯦꯡ ꯂꯩꯌꯦ ꯑꯗꯨ ꯍꯌꯦꯡ ꯌꯦꯡꯒꯅꯤ
ꯎꯝ
ꯑꯁ ꯄꯨꯡ ꯕꯥꯔꯣꯗꯅꯤꯗ ꯇꯨꯋꯦꯜꯞ ꯊꯥꯔꯇꯤꯗꯅꯤꯗ
ꯎꯝ ꯎꯝ ꯑꯩꯈꯣꯏꯁꯨ ꯌꯦꯡꯕ ꯉꯝꯗꯦꯗ ꯊꯦꯡꯃꯜꯗꯤ
ꯑꯝ
ꯀꯔꯤ ꯀꯅꯥꯕ꯭ꯔꯣ ꯑꯩꯈꯣꯏ ꯐꯪꯒꯗꯕꯁꯨ ꯅꯠꯇꯦ ꯌꯦꯡꯕꯤꯕꯒꯤ ꯃ ꯃꯦꯝꯕꯤꯕꯒꯤ ꯃꯃꯜ ꯊꯥꯠꯂꯛꯀꯦ ꯍꯥꯏꯔꯗꯤ ꯌꯦꯡꯕ ꯌꯥꯕ
ꯍꯣꯏ
ꯋꯥꯅꯕ ꯍꯛꯆꯥꯡ ꯁꯣꯛꯅꯕꯅꯤꯅ ꯑꯩꯈꯣꯏꯗꯤ ꯀꯔꯤꯁꯨ ꯀꯥꯟꯅꯕ ꯐꯪꯉꯣꯏ
ꯐꯩ ꯌꯦꯡꯗꯤ ꯌꯦꯡꯕꯅꯦ ꯕꯥ ꯑꯗꯨ ꯑꯩꯈꯣꯏꯗꯤ ꯅꯦꯠ ꯅꯨꯡꯉꯥꯏꯇꯕꯒꯤꯀꯣ ꯐꯣꯟꯗ ꯌꯦꯡꯕꯒꯤ ꯇꯤꯚꯤ ꯂꯩꯔ ꯇꯤꯚꯤ ꯌꯦꯡꯕꯁꯨ ꯅꯠꯇꯕꯒꯤ ꯑꯩꯈꯣꯏꯗꯣ ꯇꯤꯚꯤ ꯄꯨꯟꯅ ꯄꯨꯟꯅ ꯌꯦꯡꯉꯗꯤ ꯅꯨꯡꯉꯥꯏꯅꯤ ꯍꯥꯏꯅꯦꯕ
ꯎꯝ ꯑꯗꯨꯗꯤ ꯅꯣꯡ ꯇꯥꯔꯝꯃꯣꯏ ꯀꯣ ꯅꯣꯢꯔꯣꯝꯗꯗꯤ
ꯍꯣꯏ ꯇꯥꯗꯦ ꯍꯧꯖꯤꯛꯇꯤ ꯅꯣꯏ
ꯇꯥꯗꯦꯗ ꯅꯨꯡꯁꯤꯠ ꯁꯤꯠꯂꯤ
ꯅꯣꯡ ꯇꯥꯗꯦ ꯀꯔꯤꯔꯥ ꯈꯪꯗꯦ ꯂꯥꯛꯑꯦ ꯂꯥꯛꯑꯦ
ꯅꯨꯡꯉꯥꯏꯅꯦ ꯑꯩꯈꯣꯏꯗꯤ ꯃꯩ ꯂꯥꯛꯇꯦ
ꯃꯩ ꯂꯥꯛꯇꯦꯕ
ꯑꯣ ꯃꯩ ꯂꯥꯛꯇꯕꯒꯤ ꯑꯁ ꯇꯨꯝꯃꯒꯥ ꯂꯩꯅꯥ
ꯑꯩꯈꯣꯏ ꯀꯟꯅ ꯑꯁꯤ ꯑꯩꯈꯣꯏꯒꯤ ꯃꯅꯥꯛꯃꯛꯇꯁꯤꯗ ꯇꯔꯐ ꯂꯩꯌꯦꯕ ꯕꯣꯜ ꯁꯥꯅꯔꯤ ꯃꯤ ꯍꯣꯢꯁꯨ ꯀꯟꯅ
ꯑꯣ ꯎꯝ ꯌꯥꯝ ꯐꯩꯅꯦ
ꯃꯣꯏꯗꯤ ꯄꯨꯡ ꯇꯔꯥꯒꯨꯝꯕ ꯍꯦꯟ ꯐꯥꯎ ꯑꯗꯨꯝ ꯕꯣꯜ ꯁꯥꯟꯅꯩꯑꯦꯕ
ꯑꯣ ꯑꯣ ꯑꯣ ꯍꯣꯏꯅꯦꯀꯣ ꯇꯝꯄꯥꯛꯇꯗꯤ ꯑꯗꯨꯃꯥꯏ ꯇꯧꯅ
ꯇꯦꯟ ꯊꯥꯔꯇꯤ ꯐꯥꯎꯕ
ꯇꯣꯛꯑꯒ ꯑꯗꯨꯝ ꯋꯥꯀꯤꯡ ꯊꯣꯔꯛꯒꯅꯤꯀꯣ
ꯎꯝ ꯑꯩꯈꯣꯏ ꯂꯝꯕꯤꯗꯤ ꯅꯨꯡꯉꯥꯏꯇꯕꯅꯤꯅꯀꯣ ꯑꯁꯤ ꯑꯃ ꯂꯩꯑꯦ ꯑꯩꯈꯣꯏ ꯈꯔ ꯂꯥꯜꯂꯒ ꯂꯝꯕꯤ ꯌꯥꯝ ꯅꯨꯡꯉꯥꯏꯐꯝ ꯑꯃ ꯂꯩꯌꯦ ꯑꯗꯨꯗꯤ ꯋꯥꯛꯀꯤꯡ ꯃꯤ ꯌꯥꯝ ꯆꯠꯅꯩꯌꯦ
ꯅꯣꯏꯗꯤ ꯊꯦꯡ ꯊꯦꯡꯅ ꯇꯨꯝꯒꯟꯕꯅꯤꯗꯥ
ꯍꯣꯏ ꯊꯦꯡꯅ ꯇꯨꯨꯝꯃꯦ
ꯎꯝ
ꯑꯌꯨꯛꯄꯨꯗꯤ ꯀ꯭ꯂꯥꯁ ꯂꯩꯕꯅꯤꯅꯀꯣ ꯑꯗꯨꯝ ꯈꯔ ꯁꯚꯦꯟ ꯊꯥꯔꯇꯤ ꯀ꯭ꯂꯥꯁ ꯅꯪꯅꯤꯉꯥꯏ
ꯍꯌꯦꯡꯗꯤ ꯀꯣꯂꯦꯁ ꯆꯠꯀꯦꯔꯣ ꯅꯪꯗꯤ
ꯎꯝ ꯀꯣꯂꯦꯖ ꯀꯣꯂꯦꯖ ꯀꯣꯂꯦꯖꯇꯤ ꯁꯤꯗ ꯅꯠꯇꯦ ꯑꯥꯗꯅꯦ ꯀꯩꯅꯣꯅꯦ ꯀ꯭ꯂꯥꯁꯇꯣ ꯀꯝꯄ꯭ꯌꯨꯇꯔ ꯀ꯭ꯂꯥꯁꯇꯣ
ꯍꯌꯦꯡꯗꯤ ꯀꯥꯏ ꯆꯠꯀꯅꯤ
ꯀꯝꯄ꯭ꯌꯨꯇꯔ ꯀ꯭ꯂꯥꯁ ꯆꯠꯀꯅꯤ ꯍꯟꯒꯅꯤ
ꯑꯣ ꯅꯪꯒꯤꯗꯨ ꯊꯥ ꯀꯌꯥ ꯇꯝꯗꯨꯏꯅꯣ ꯑꯗꯨ ꯑꯁ ꯋꯥꯅꯤꯉꯥꯏ ꯂꯩꯇꯦ ꯑꯩꯉꯣꯟꯗꯗꯤ ꯅꯨꯡꯉꯥꯏ
ꯃꯥꯔꯆꯗꯒꯤ ꯍꯧꯕꯅꯦꯕ ꯗꯔ ꯃꯥꯔꯆ
ꯐꯣꯔ ꯃꯟ ꯌꯎꯈ꯭ꯔꯦ ꯐꯥꯏꯚ ꯃꯟ ꯑꯣꯏꯔꯛꯀꯅꯤ
ꯍꯣꯏ ꯍꯣꯏ ꯅꯪ ꯇꯝꯃꯣ ꯐꯖꯅ ꯇꯥꯃꯒ ꯑꯩꯈꯣꯏꯁꯨ ꯇꯝꯕ ꯂꯥꯛꯀꯦ ꯅꯅꯥꯛꯇ
ꯍꯥꯍꯥ ꯍꯣꯏꯌꯦ ꯌꯥꯏꯌꯦ
ꯏꯅꯥꯎꯅꯨꯄꯥ ꯊꯥꯔꯛꯀꯦ
ꯍꯥꯏ ꯍꯍ ꯎꯝ ꯌꯥꯏꯌꯦ ꯌꯥꯏ ꯅꯅꯥꯎꯅꯨꯄꯥꯗꯤ ꯀꯌꯥꯃꯨꯛ ꯑꯍꯟ ꯑꯣꯏꯈ꯭ꯔꯦ
ꯑꯁ ꯅꯣꯏ ꯂꯦꯡꯒꯥꯅꯤꯗꯥ
ꯑꯥ
ꯆꯍꯤ ꯇ꯭ꯋ‌ꯦꯟꯇꯤ ꯅꯥꯏꯟꯇꯤꯟ ꯇ꯭ꯋꯦꯟꯇꯤ ꯋꯥꯟꯒꯨꯝꯕ ꯂꯩꯔꯝꯕ ꯌꯥ
ꯑꯦ ꯑꯗꯨꯗꯤ ꯑꯩꯒꯤ ꯃꯊꯛꯅꯦ
ꯎꯝ ꯇ꯭ꯋꯦꯟꯇꯤꯋꯥꯟ ꯒꯨꯝꯕ ꯂꯩꯔꯝꯗꯨꯏ ꯃꯥ ꯑꯉꯥꯡ ꯑꯣꯏꯔꯤꯗ ꯃꯥꯁꯨꯨ ꯀꯝꯄ ꯀꯨ ꯃꯥꯁꯨꯨ ꯀꯣꯂꯦꯁ ꯀꯥꯔꯤꯌꯦ
ꯎꯝ
ꯃꯥꯁꯨ ꯑꯗꯨꯗꯣ ꯀꯥꯕ ꯂꯣꯏꯔꯗꯤ ꯑꯗꯨ ꯀꯝꯄꯨ ꯇꯝꯒꯦ ꯍꯥꯏꯕ ꯅꯣꯏꯅ ꯇꯝꯕꯒꯨꯝꯅꯀꯣ
ꯑꯥ ꯍꯣꯏ ꯑꯗꯨꯝ ꯀꯥꯟꯅꯕꯅꯦꯗ ꯀꯝꯄꯨꯇꯔ ꯇꯝꯕꯗꯤ ꯍꯧꯖꯤꯛꯀꯥꯟꯗꯤ
ꯇꯝꯒꯦ ꯍꯥꯏꯌꯦ ꯃꯥ
ꯎꯝ
ꯅꯪ ꯂꯩꯕꯗꯤ ꯌꯥꯝ ꯐꯔꯦꯅꯦ ꯅꯅꯥꯛꯇ ꯊꯥꯔꯛꯑꯒꯦ ꯅꯪꯒ ꯇꯝꯃꯤꯟꯅꯔꯣ ꯃꯐꯝꯗꯤ ꯂꯥꯞꯄ꯭ꯔꯣ
ꯑꯩꯈꯣꯏꯗꯒꯤ ꯍꯣꯏ ꯈꯔꯕꯨꯗꯤ ꯑꯗꯨꯝ ꯆꯠꯂꯦ ꯑꯥ ꯕꯖꯥꯔ ꯌꯧꯕꯅꯤꯅꯀꯣ ꯕꯖꯥꯔ ꯌꯧꯔꯕꯅꯤꯅ ꯍꯣꯏ ꯑꯗꯨꯝ ꯈꯔꯕꯨꯗꯤ ꯆꯠꯂꯦ ꯑꯗꯨꯁꯨ ꯑꯗꯨꯝ ꯈꯣꯡꯅꯁꯨ ꯆꯠꯄ ꯉꯝꯃꯦꯕ ꯈꯪꯗꯦ ꯑꯩꯈꯣꯏꯗꯤ ꯆꯠ ꯃꯟꯈ꯭ꯔꯕꯒꯤꯔꯥ ꯑꯗꯨꯝ ꯆꯠꯄ ꯉꯝꯈ꯭ꯔꯦ ꯑꯗꯨ ꯆꯠ ꯑꯌꯨꯛ ꯆꯠꯄ ꯀꯥꯟꯗꯕꯨꯗꯤ ꯀꯩꯅꯣꯗ ꯆꯠꯂꯦ ꯑꯣꯇꯣꯅꯥ
ꯃꯥꯗꯤ ꯃꯥꯁꯨ ꯇꯝ ꯇꯝꯔꯗꯤ ꯇꯝꯄꯥꯛꯇ ꯂꯩꯔꯒꯀꯣ
ꯎꯝ
ꯒꯥꯔꯤ ꯃꯆꯥꯗꯤ ꯂꯩꯕꯅꯦ ꯑꯗꯨ ꯇꯝꯃꯒ ꯆꯠꯂꯗꯤ
ꯑꯦ ꯑꯩꯗꯤ ꯒꯥꯔꯤ ꯃꯆꯥꯁꯨ ꯊꯧꯕ ꯍꯩꯇꯦ ꯊꯧꯕ ꯐꯖꯅ ꯍꯩꯅꯤꯡꯉꯥꯏꯁꯨ ꯑꯥꯗ ꯂꯩꯇ꯭ꯔꯕꯅꯤꯅ ꯇꯝꯁꯨ ꯇꯝꯗꯦ ꯁꯤꯗꯗꯤ
ꯍꫭꯏꯗꯥ ꯅꯨꯄꯤꯅ ꯒꯥꯔꯤ ꯊꯧꯕꯗꯤ ꯐꯠꯇꯦꯗ
ꯁꯤꯗꯗꯤ ꯆꯦꯛꯀꯤꯡ ꯌꯥꯝ ꯀꯜꯂꯦꯕ ꯑꯗꯗꯤ ꯁꯤ ꯑꯩꯈꯣꯏ ꯔꫭꯝꯗꯗꯤ ꯆꯦꯛꯀꯤꯡ ꯀꯟꯗꯦꯕꯀꯣ ꯑꯗꯨꯝ ꯊꯧꯋꯦꯕ ꯑꯉꯥꯡ ꯑꯣꯏꯔꯁꯨ ꯁꯤꯗꯗꯤ ꯑꯥ ꯀꯩꯅꯣ ꯌꯧꯔꯗꯤ ꯇ꯭ꯔꯥꯐꯤꯛ ꯌꯧꯔꯗꯤ ꯌꯥꯗꯦꯅ ꯍꯦꯛꯇ ꯐꯥꯒꯜꯂꯦ ꯢꯂꯤꯡꯍꯦꯛ ꯀꯤꯌꯦ
ꯅꯨꯄꯤꯁꯤꯡꯒꯗꯤ ꯒꯔꯤ ꯃꯆꯥ ꯊꯥꯎꯕꯁꯨ ꯀꯤꯗꯤ ꯀꯤꯌꯦꯗ ꯑꯩꯗꯤ
ꯎꯝ ꯐꯖꯕ ꯋꯥꯠꯂꯦ ꯍꯥꯢꯌꯣ
ꯐꯖꯕꯁꯨ ꯋꯥꯠꯂꯦ ꯇꯣꯡꯕꯁꯨ ꯀꯤ
ꯑꯩꯗꯨ ꯀꯩꯅꯣꯗ ꯍꯥꯏꯌꯦ ꯑꯩꯈꯣꯏꯒꯤ ꯏꯄꯥꯒꯤ ꯃꯌꯥꯝꯕꯗꯣ ꯑꯗꯨꯅ ꯅꯨꯄꯤ ꯈꯣꯏꯅ ꯒꯥꯔꯤ ꯊꯧꯕ ꯃꯨꯛ ꯀꯌꯥꯝ ꯍꯩꯌꯦ ꯍꯥꯏꯔꯁꯨ ꯑꯩꯗꯤ ꯀꯤꯌꯦ ꯍꯥꯏꯌꯦ
ꯎꯝ ꯑꯩꯗꯤ ꯀꯤꯌꯦ ꯑꯩꯅ ꯊꯧꯔꯗꯤ ꯑꯃꯥ ꯅꫭꯝꯗ ꯐꯕ
ꯍꯣꯏ
ꯇꯣꯡꯕꯗꯤ ꯀꯤꯑ‌ꯦꯕ ꯅꯨꯄꯤꯅ ꯒꯔꯤ ꯑꯆꯧꯕ ꯊꯧꯕꯁꯤꯡꯗꯨꯁꯨ ꯀꯤꯌꯦꯅꯦ ꯑꯩꯗꯤ ꯈꯔꯒꯛꯇꯤ
ꯒꯔꯤ ꯃꯆꯥꯅ ꯍꯦꯟꯅ ꯀꯤꯅꯤꯡꯉꯥꯢ ꯂꯩꯌꯦ ꯒꯥꯔꯤ ꯆꯧꯕꯗꯤ ꯑꯗꯨꯝ ꯃꯁꯥꯅ ꯂꯦꯟ ꯌꯦ ꯒꯔꯤ ꯃꯆꯥꯗꯤ ꯕꯦꯂꯦꯟꯁ ꯉꯝꯗ꯭ꯔꯗꯤ ꯑꯗꯨꯝ ꯇꯥꯈꯔꯅꯤ
ꯎꯝ ꯑꯗꯨꯒꯅꯦ ꯑꯁ ꯑꯦꯛꯁꯤꯗꯦꯟ ꯊꯣꯛꯄꯁꯨ ꯌꯥꯝꯃꯦ ꯅꯣꯏꯗꯤ ꯅꯣꯏ ꯈꯨꯟ ꯆꯠꯄꯗꯤ ꯀꯩꯅꯣ ꯄꯨꯡ ꯀꯌꯥꯃꯨꯛꯇꯤ ꯊꯧꯕ꯭ꯔꯣ
ꯄꯨꯡ꯬꯬꯬꯬꯬꯬꯬꯬ ꯄꯨꯡ ꯀꯌꯥꯃꯨꯛ ꯑꯣꯏꯁꯤꯔꯅꯤ ꯑꯗꯨꯝ ꯒꯥꯔꯤ ꯊꯧꯕꯒꯤ ꯃꯇꯨꯡ ꯏꯟꯅ ꯄꯨꯡ ꯑꯃ ꯑꯅꯤ ꯑꯗꯨꯒꯨꯝꯕ ꯑꯁ ꯑꯁꯤꯗꯒꯤ ꯑꯩꯈꯣꯏ ꯑꯁꯤ ꯍꯧꯖꯤꯛ ꯍꯧꯖꯤꯛ ꯂꯩꯕꯗꯒꯤ ꯑꯣꯏꯔꯗꯤ ꯑꯣ ꯈꯔ ꯆꯪꯒꯅꯤ ꯄꯨꯡ ꯑꯩꯅ ꯍꯥꯏꯕꯗꯤ ꯑꯥꯗ ꯂꯩꯕ ꯀꯥꯟꯗ ꯑꯣꯖꯥ ꯍꯥꯏꯒꯅꯤ ꯆꯪꯒꯅꯤꯗꯣ ꯊꯥꯞꯄꯦꯕ ꯑꯩꯈꯣꯏꯒꯤꯗꯣ ꯌꯥꯝꯅ ꯌꯥꯝ ꯂꯥꯞꯄꯦꯕ ꯆꯠꯅꯤꯡꯉꯥꯏꯗꯣ
ꯅꯣꯏ ꯍꯧꯖꯤꯛ ꯂꯩꯐꯝꯗꯣ ꯆ꯭ꯔꯁꯀꯨꯝꯕꯗꯤ ꯂꯩꯕ꯭ꯔꯣ
ꯎꯝ ꯂꯩꯌꯦ ꯑꯃ
ꯎꯝ ꯆ꯭ꯔꯁ ꯀꯥꯔꯗꯤ ꯅꯨꯉꯥꯏ
ꯑꯗꯨ ꯆꯔꯁ ꯀꯥꯅꯤꯉꯥꯏꯗ ꯑꯩꯈꯣꯏꯒꯤ ꯍꯥꯟꯅꯀꯣ ꯏꯆꯦꯒ ꯑꯩ ꯑꯦ ꯑꯁꯤꯗ ꯂꯩꯕꯗꯒꯤ ꯆ꯭ꯔꯁ ꯆꯠ ꯄꯁꯦ ꯀꯩꯅꯣ ꯈꯛꯇ ꯉꯥꯏꯔꯤꯌꯦ ꯑꯩꯅ ꯈꯪꯕ ꯑꯅꯤꯈꯛꯇ ꯉꯥꯏꯔꯤꯌꯦ ꯑꯗꯨꯁꯨ ꯒꯨꯗ ꯐ꯭ꯔꯥꯏꯗꯦꯒ ꯏꯁꯇꯔ ꯁꯟꯗꯦ ꯑꯗꯨꯗꯒꯤ ꯁꯨꯛꯆꯠ ꯆꯠꯇ꯭ꯔꯦ ꯑꯩꯈꯣꯏ ꯂꯝꯕꯤꯗꯣ ꯊꯣꯛꯄ ꯌꯥꯝ ꯅꯨꯡꯉꯥꯏꯇꯦ ꯑꯗꯨꯒ ꯁꯇ꯭ꯔꯗꯦ ꯌꯥꯎꯔꯗꯤ ꯅꯣꯡ ꯅꯨꯡꯇꯤꯒꯤ ꯆꯨꯒꯅꯤ ꯁꯇ꯭ꯔꯗꯦ ꯌꯧꯔꯗꯤ ꯅꯣꯡ ꯆꯨꯒꯅꯤ ꯐꯠꯇꯕꯒꯤ ꯆꯥꯡꯁꯦ ꯌꯦꯡꯉꯣ
ꯗꯥꯎ ꯗꯣ ꯎꯝ
ꯗꯥꯎꯗꯣ ꯑꯗꯨꯒ ꯑꯩꯈꯣꯏ ꯂꯝꯕꯤꯁꯤꯅꯀꯣ ꯑꯃꯨꯛꯀ ꯏꯁꯤꯡꯒꯨꯝꯕꯗ ꯑꯗꯨꯝ ꯑꯗꯨꯝ ꯇꯥꯔꯒ ꯂꯩꯕꯗꯣ ꯂꯦꯕꯦꯜ ꯃꯥꯟꯅꯗꯕꯒꯤꯀꯣ ꯑꯗꯨꯁꯨ ꯂꯩꯈꯣꯝꯒꯤ ꯑꯃꯨꯛ ꯑꯣꯏꯕꯗꯣ ꯑꯗꯨꯒꯤ ꯆꯠꯄ ꯌꯥꯝ ꯅꯨꯡꯉꯥꯏꯇꯕꯅꯦꯕ ꯑꯗꯨ ꯃꯣꯏꯒꯤ ꯂꯝꯕꯤ ꯑꯃ ꯌꯧꯔꯗꯤꯀꯣ ꯅꯨꯡꯉꯥꯏꯌꯦꯕ ꯃꯣꯏꯒꯤꯗꯤ ꯀꯣꯏꯂꯥ ꯊꯥꯏꯑꯦꯕ ꯎꯝ ꯑꯁꯤꯒꯤ ꯊꯥꯕꯤꯒꯅꯥꯏ ꯃꯤꯗꯤ ꯂꯩꯇꯕ꯭ꯔꯥ ꯈꯪꯗꯦ ꯃꯣꯏ ꯀꯔꯤ ꯀꯔꯥꯗꯤ ꯑꯗꯨꯝ ꯄꯥꯛꯁꯥ ꯁꯥꯏ ꯀ ꯃꯥꯟꯗꯤ ꯑꯐꯥꯎ ꯊꯥꯕꯤꯗꯦ
ꯃꯣꯏ ꯄꯥꯕ꯭ꯂꯤꯛ ꯁꯤꯡ ꯑꯃꯥꯢꯅ ꯇꯨꯝꯃꯝ ꯃꯤꯅꯦ
ꯍꯣꯏ ꯑꯣ ꯑꯇꯩ ꯑꯇꯩꯗꯤ ꯑꯣꯏꯕ
ꯇꯝꯄꯥꯛꯇꯗꯤ ꯂꯣꯏꯅ ꯀꯣꯏꯂꯥꯁ ꯊꯥꯐꯝꯗꯤ ꯊꯣꯛꯄꯅꯤꯗꯀꯣ
ꯍꯣꯏ ꯑꯩꯈꯣꯏꯒꯤ ꯀꯩꯅꯣꯃꯗꯤ ꯈꯪꯗꯦ ꯀꯔꯤ ꯇꯧꯕ꯭ꯔꯥ ꯃꯅꯨꯡ ꯃꯅꯨꯡ ꯆꯪꯐꯝ ꯑꯣꯏꯕꯒꯤꯔ ꯊꯥꯁꯨ ꯊꯥꯗꯦ ꯑꯩꯈꯣꯏ ꯁꯤꯗꯗꯤ ꯃꯤꯛꯁ ꯁꯦꯝꯕ ꯑꯩꯈꯣꯏ ꯑꯁꯤ ꯃꯄꯥꯟꯗ ꯂꯩꯕꯗꯣ ꯑꯩꯈꯣꯏꯒꯤ ꯑꯁꯤ ꯂꯝꯕꯤ ꯆꯪꯐꯝꯗ ꯂꯩꯕꯅ ꯑꯗꯨꯝ ꯇ꯭ꯔꯥꯏꯕꯦꯜ ꯈꯣꯏꯅꯦꯕ ꯑꯗꯨꯒ ꯃꯅꯤꯡ ꯈꯔꯅ ꯃꯤꯇꯩꯅꯦꯕ ꯅꯦꯕ ꯂꯩꯕꯗꯣ
ꯎꯝ
ꯉꯔꯦꯁꯨ ꯂꯩꯕ꯭ꯔꯣ
ꯍꯥ
ꯉꯔꯦꯡꯁꯨ ꯂꯩꯕ꯭ꯔꯣ
ꯑ ꯈꯪꯗꯦ ꯑꯗꯨꯗꯤ ꯀꯩꯅꯣꯝꯃꯅ ꯑꯇꯩ ꯑꯇꯩꯅ ꯅꯝꯕꯅꯦ ꯑꯗꯨꯒꯨꯝꯕꯗꯤ ꯄꯥꯛ ꯈꯪꯗꯦ ꯑꯥꯔꯣꯝꯗꯁꯨ ꯑꯃ ꯂꯩꯕꯅꯦ ꯆꯠꯄ ꯀꯥꯟꯗ ꯑꯗꯨꯗꯗꯤ ꯂꯩꯔꯝꯒꯅꯤ ꯍꯣꯏ ꯔꯦꯟꯒꯨꯝꯕꯗꯗꯤ ꯂꯩꯔꯝꯒꯅꯤꯗ ꯑꯗꯨꯁꯨ ꯌꯨꯝ ꯑꯗꯨꯝ ꯁꯥꯔꯒ ꯃꯣꯏꯒꯤꯅꯤ ꯍꯥꯏꯅ ꯂꯩꯕꯗꯣ ꯑꯈꯣꯏ ꯑꯈꯣꯏ ꯃꯤꯁꯨ ꯑꯗꯨꯝ ꯂꯩꯌꯦ ꯅꯈꯣꯏ ꯃꯤꯒꯨꯝꯕꯁꯨ ꯑꯗꯨꯝ ꯌꯥꯝ ꯂꯩꯌꯦꯕ ꯑꯗꯨꯒꯨꯝꯕꯗꯤ
ꯎꯝ ꯎꯝ ꯍꯣꯏꯅꯦ ꯃꯥꯟꯅꯤꯅꯦ ꯑꯗꯨꯝ ꯃꯤꯛꯁ ꯑꯣꯏꯅ ꯂꯩꯕꯅꯤꯅ ꯑꯈꫭꯏ ꯈꯛꯇ ꯂꯩꯒꯦ ꯍꯥꯏꯕ ꯑꯈꯣꯏꯗꯗꯤ ꯑꯗꯨꯝ ꯃꯤꯛꯁ ꯂꯩꯇꯦꯅ ꯑꯗꯨꯝ ꯑꯈꯣꯏ ꯖꯥꯇꯤ ꯉꯥꯛꯇꯅꯤ ꯅꯣꯏꯗꯤ ꯇꯝꯄꯥꯛꯇ ꯑꯣꯏꯕꯅꯤꯅ ꯑꯗꯨꯝ ꯃꯤꯛꯁ ꯇꯥ ꯃꯤꯛꯁ ꯂꯩꯕ ꯇꯥꯕꯅꯤ
ꯍꯣꯏ ꯑꯗꯨꯝ ꯑꯈꯣꯏ ꯂꯩ ꯕꯗꯣ ꯅꯨꯡꯗꯤ ꯅꯨꯡꯉꯥꯏꯌꯦ ꯍꯥꯏꯕꯗꯤ ꯑꯗꯨꯝ ꯀꯩꯅꯣꯈꯣꯏꯗꯣ ꯌꯥꯝ ꯕꯒꯤꯀꯣ ꯑꯈꯣꯏ ꯀꯩꯅꯣ ꯃꯤ ꯈꯣꯏꯗꯣ ꯑꯩꯈꯣꯏ ꯃꯁꯦꯟ ꯑꯣꯏꯔꯒꯀꯣ ꯑꯗꯨꯝ ꯅꯨꯡꯉꯥꯏ
ꯍꯧꯖꯤꯛ ꯅꯣꯏ ꯃꯁꯦꯟ ꯌꯥꯝ ꯂꯩꯕ꯭ꯔꯣ ꯍꯧꯖꯤꯛ
ꯑꯍꯣꯏ ꯂꯩꯌꯦ ꯑꯁꯤ ꯃꯅꯤꯡꯗꯒꯨꯝꯕ ꯑꯈꯣꯏ ꯃꯤ ꯁꯨ ꯂꯩꯌꯦ ꯑꯈꯣꯏ ꯃꯁꯦꯟꯗꯤ ꯑꯗꯨꯝ ꯇ꯭ꯔꯥꯏꯞꯀꯨꯝꯕ ꯌꯥꯝ ꯂꯩꯌꯦꯕ ꯑꯗꯨꯅ ꯅꯨꯡꯉꯥꯏꯌꯦꯕ ꯑꯗꯨꯝ
ꯎꯝ ꯅꯨꯡꯉꯥꯏꯔꯝꯒꯅꯤ
ꯎꯝ ꯅꯨꯡꯉꯥꯏꯌꯦ
ꯅꯣꯡꯃ ꯀꯣꯏꯔꯛꯄ ꯇꯥꯔꯦ
ꯎꯝ ꯀꯣꯏꯔꯛꯑꯣ ꯀꯣꯏꯔꯛꯑꯣ
ꯄꯨꯡ ꯀꯌꯥꯗ ꯇꯨꯝꯃꯤ ꯅꯣꯏꯗꯤ
ꯍꯥꯥ
ꯄꯨꯡ ꯀꯌꯥꯗ ꯇꯨꯝꯗꯣꯏꯅꯣ
ꯄꯨꯡ ꯄꯨꯡ ꯑꯁꯤ ꯍꯥꯏꯕ ꯂꯩꯇꯦ ꯑꯩꯈꯣꯏꯒꯤ ꯇꯨꯝꯕ ꯇꯥꯏꯃꯤꯡ ꯂꯩꯇꯦ
ꯃꯔꯛ ꯃꯔꯛꯇꯗꯤ ꯄꯨꯡ ꯁꯕꯦꯟꯗ ꯇꯨꯝꯕꯁꯨ ꯂꯩꯌꯦ ꯃꯔꯛ ꯃꯔꯛꯇꯗꯤ ꯄꯨꯡ ꯕꯥꯔꯣ ꯑꯂꯕꯦꯟꯗ
ꯑꯈꯣꯏ ꯏꯁꯥ ꯏꯁꯥ ꯋꯥꯕ ꯃꯇꯨꯡ ꯏꯟꯒ ꯉꯁꯤ ꯅꯨꯡꯊꯤꯟ ꯆꯨꯞꯄ ꯇꯨꯝꯈ꯭ꯔꯕꯅꯦꯕ ꯑꯩꯗꯣ ꯌꯥꯝ ꯀꯨꯏꯅ ꯑꯗꯨꯒꯤ ꯈꯪꯗꯦ ꯇꯨꯝꯅꯤꯡꯂꯔꯣꯏꯗꯕ ꯃꯥꯜꯂꯦ ꯉꯔꯥꯡꯁꯨ ꯅꯨꯡꯊꯤꯟ ꯈꯔ ꯇꯨꯝꯕꯒꯤꯀꯣ ꯑꯍꯤꯡꯗ ꯈꯣꯡ ꯁꯥꯔꯒ ꯇꯨꯝꯕ ꯉꯝꯗꯕꯁꯤ
ꯑꯁ ꯇꯨꯝꯕ ꯅꯨꯡꯉꯥꯏꯕ ꯀꯥꯟꯗꯀꯣ ꯈꯣꯡ ꯍꯥꯝꯅꯤꯡꯕ ꯅꯝꯕꯔ ꯋꯥꯟ ꯆꯠꯅꯤꯡꯕꯁꯦ ꯌꯥꯝ ꯇꯟꯂꯦ
ꯎꯝ ꯑꯩꯒꯤ ꯈꯣꯡ ꯁꯥꯏ ꯑꯈꯣꯏꯗꯤ ꯁꯤꯗ ꯅꯨꯡꯉꯥꯏꯇꯕ ꯍꯥꯏꯕꯕꯨ ꯅꯦꯠ ꯍꯥꯏꯕ ꯃꯥꯁꯦ ꯅꯨꯡꯉꯥꯏꯇ꯭ꯔꯦ
ꯀꯔꯤꯒꯤꯔꯀꯣ ꯑꯗꯨꯅꯦ ꯅꯨꯡꯉꯥꯏ ꯇꯦ ꯍꯥꯏꯔꯒ ꯑꯩꯗꯤ ꯑꯩꯅ ꯇꯝꯄꯥꯝꯇ ꯂꯩꯔꯒ
ꯍꯣꯏ ꯑꯗꯨꯅꯦ ꯌꯥꯝ ꯉꯛꯑꯦ ꯑꯗꯨꯁꯨ ꯁꯤꯅ ꯍꯦꯟꯅ ꯉꯛꯑꯦ ꯑꯈꯣꯏ ꯑꯥ ꯌꯨꯝꯗ ꯂꯩꯕꯅ ꯍꯦꯟꯅ ꯅꯨꯡ ꯉꯥꯏꯈ꯭ꯔꯦ
ꯈꯣꯏꯔꯣꯝꯗꯗꯤ ꯃꯩ ꯃꯨꯠꯂꯁꯨ ꯅꯦꯠꯇꯤ ꯅꯨꯡꯉꯥꯏ
ꯇꯨꯝꯕꯁꯨꯀꯣ ꯑꯃꯔꯣꯝ ꯆꯦꯞꯄꯗꯤ ꯅꯦꯠ ꯌꯥꯔꯗꯤ ꯑꯗꯨꯝ ꯇꯨꯃꯤꯟ ꯂꯩꯅꯤꯡꯉꯥꯏ ꯂꯦꯡꯕ ꯌꯥꯗꯦ ꯂꯦꯡ